ꯍꯜꯂꯣ
ꯑꯥ
ꯏꯅꯥꯎ
ꯍꯥꯎ
ꯀꯩꯗꯧꯔꯤꯅꯣ
ꯁꯨꯝ ꯐꯝꯃꯝꯃꯤꯟꯅꯩ꯫
ꯂꯥꯏꯔꯤꯛ ꯄꯥꯔꯝꯃꯤꯔꯣ?
ꯂꯥꯏꯔꯤꯛꯁꯨ ꯍꯥꯏꯐꯦꯠ ꯍꯥꯏꯐꯦꯠ ꯌꯦꯡꯉꯦ
ꯂꯥꯏꯔꯤꯛ ꯄꯨꯡ ꯀꯌꯥꯐꯧ ꯄꯨꯡ ꯀꯌꯥꯐꯥꯎ ꯄꯥꯒꯦ
ꯄꯥꯅꯤꯡꯕ ꯃꯇꯝꯐꯧ꯫
ꯅꯣꯏꯁꯦ ꯀꯩ ꯀꯩ ꯄꯦꯄꯔꯅꯣ ꯃꯃꯤꯡ ꯑꯝꯇ ꯍꯥꯏꯔꯛꯑꯣꯗꯅ
ꯄꯦꯄꯔꯁꯦ ꯑꯣꯕꯤꯖꯤ ꯑꯣꯞꯇꯦꯛꯇꯤꯞ ꯑꯦꯟ ꯒꯥꯏꯅꯦꯀꯣꯂꯣꯖꯤ꯫ ꯑꯗꯨꯒ ꯀꯝꯃ꯭ꯨꯅꯤꯇꯤ ꯍꯦꯜ ꯅꯔꯁꯤꯡ ꯃꯦꯅꯦꯖꯃꯦꯟ ꯑꯦꯟ ꯅꯔꯁꯤꯡ ꯁꯥꯔꯚꯤꯁ ꯅꯔꯁꯤꯡ ꯔꯤꯁꯔꯁ ꯑꯦꯟ ꯏꯁꯇꯦꯇꯦꯇꯤꯛꯁ
ꯑꯣ ꯉꯁꯥꯏꯒꯤ ꯅꯔꯁꯤꯡ ꯔꯤꯁꯔꯁ ꯑꯦꯟ ꯏꯁꯇꯦꯇꯤꯁꯇꯤꯛꯁꯇꯨꯗ ꯏꯁꯇꯦꯇꯇꯤꯛꯁꯀꯤ ꯃꯥꯔꯛ ꯀꯨꯟ ꯃꯉꯥ ꯑꯃ ꯍꯥꯞꯄꯛꯄ
ꯅꯔꯁꯤꯡ ꯔꯤꯁꯔꯁ ꯑꯦꯟꯁꯇꯦꯇꯦꯇꯤꯛꯁꯇꯣ ꯔꯤꯁꯔꯁꯇꯅ ꯃꯥꯔꯛ ꯐꯤꯐꯇꯤ ꯂꯩꯔꯦ꯫
ꯔꯤꯁꯔꯁꯇ ꯔꯤꯁꯔꯁꯀꯤ ꯄ꯭ꯔꯣꯁꯦꯁ ꯀꯥꯅ ꯍꯪꯗ꯭ꯔꯣ꯫ ꯀꯃꯥꯏꯅ ꯗ ꯇ ꯑꯍꯥꯟꯕꯗ ꯏꯁꯇꯦꯞ ꯀꯃꯥꯏꯅ ꯇꯧꯒꯅꯤ ꯑꯥꯏꯗꯦꯟꯇꯤꯐꯤꯀꯦꯁꯟ ꯑꯣꯐ ꯑꯦꯞ ꯄ꯭ꯔꯣꯕ꯭ꯂꯦꯝꯒꯇꯧꯗꯔꯥ
ꯑꯗꯩꯗꯤ ꯏꯁꯇꯦꯠꯃꯦꯟ ꯏꯕꯗꯣ
ꯏꯁꯇꯦꯠꯃꯦꯟꯠ ꯏꯕ ꯀꯔꯝꯕ
ꯕꯦꯔꯤꯌꯦꯕꯜꯒꯤ ꯑꯗꯒꯤꯗꯤ ꯍꯥꯏꯄꯣꯊꯦꯁꯤꯁꯀꯤ ꯑꯖꯝꯁꯟꯒꯤ ꯑꯗꯨ ꯅꯨꯀꯥꯗꯣ ꯌꯥꯎꯏ
ꯅꯣꯏꯒꯤꯗꯣ ꯔꯤꯁꯔꯁꯀꯤꯗꯣ ꯈꯔ ꯃꯥꯟꯅꯔꯝꯃꯅꯤ ꯑꯩꯈꯣꯏꯒ ꯅꯣꯏꯒꯤꯁꯨ ꯍꯌꯦꯡ ꯄꯤ ꯍꯦꯆ ꯗꯤ ꯇꯧꯅꯤꯡꯕ ꯈꯣꯠ ꯄ ꯂꯩꯔꯗꯤ ꯑꯅ ꯇꯝꯃꯤꯅꯤꯅꯦ
ꯑꯃ ꯀ꯭ꯋꯥꯂꯤꯇꯦꯇꯤꯞ ꯀ꯭ꯋꯥꯟꯇꯤꯇꯦꯇꯤꯞ ꯑ ꯀꯩꯅꯣ ꯇꯧꯕ ꯌꯥꯎꯕ ꯑꯦꯛꯁꯄꯦꯔꯤꯃꯦꯟ ꯑ ꯔꯤꯁꯔꯁ ꯗꯤꯖꯥꯏꯟꯒꯤꯗꯣ ꯑꯗꯨ ꯌꯥꯎꯋꯦ
ꯀꯩꯅꯣꯒ ꯌꯥꯎꯔꯝꯃꯅꯤ ꯅꯣꯏꯗ ꯎ ꯔꯤꯁꯔꯁ ꯃꯈꯜ ꯀꯩꯀꯥ ꯈꯣꯠꯄ ꯌꯥꯎꯔꯝꯃꯅꯤ ꯅꯣꯏꯗ ꯃꯦ ꯊ ꯃꯦ ꯊꯣꯗꯣꯂꯣꯖꯤ
ꯑ ꯃꯦꯊꯣꯗꯣꯂꯣꯖꯤ ꯇꯧꯕꯗꯨꯅꯅꯦ ꯐꯦꯅꯣꯒ꯭ꯔꯥꯐꯤ ꯇꯧꯕꯗꯣ ꯑꯗꯨꯗꯨꯅꯅꯦ ꯀ꯭ꯋꯥꯂꯤꯇꯦꯇꯤꯞꯀꯤꯗ ꯌꯥꯎ ꯀ꯭ꯋꯥꯂꯤꯇꯦꯇꯤꯞ ꯀꯤꯗ ꯌꯥꯎꯗꯣꯏꯕ
ꯄꯨꯟꯅ ꯃꯥꯛ ꯀꯌꯥ ꯁꯚꯦꯟꯇꯤ ꯐꯥꯏꯚ
ꯁꯚꯦꯟꯇꯤ ꯐꯥꯏꯚꯅꯦꯕ ꯔꯤꯁꯔꯁꯇ ꯐꯤꯞꯇꯤ ꯑꯃ ꯏꯁꯦꯇꯦꯇꯤꯛꯁꯇ ꯇ꯭ꯋꯦꯟꯇꯤ ꯐꯥꯏꯚ ꯑꯃ
ꯀꯩꯅꯣ ꯃꯥꯔꯛꯁ ꯋꯥꯟ ꯍꯟꯗ꯭ꯔꯦꯠ ꯑꯣꯏꯍꯟꯗ꯭ꯔꯤꯗꯤ
ꯇ꯭ꯋꯦꯟꯇꯤ ꯐꯥꯏꯚ ꯑꯃꯅ ꯏꯟꯇꯔꯅꯦꯜ ꯃꯥꯛ
ꯎꯝ ꯏꯟꯇꯔꯅꯦꯜꯒꯤ ꯃꯥꯔꯛꯇꯨꯗꯤ ꯍꯥꯏꯗꯣꯛꯑꯕꯥ
ꯍꯥꯏꯗꯣꯛꯇ꯭ꯔꯤ ꯍꯌꯦꯡꯋꯥꯏ ꯀꯣꯅ ꯃꯣꯏ ꯑꯩꯈꯣꯏꯅ ꯃꯣꯏꯅ ꯄꯤꯅꯤꯡꯕꯗꯣ ꯄꯤꯔꯛꯇꯣꯏꯕ ꯑꯩꯗꯤ ꯀꯣꯂꯦꯖ ꯀꯥꯗꯧꯔꯦ ꯎꯝ
ꯅꯣꯏꯒꯤꯁꯦ
ꯑꯥ
ꯀꯩꯅꯣ ꯗ꯭ꯌꯨꯇꯤ ꯆꯠꯄꯗ ꯈꯔ ꯋꯥꯖꯔꯁꯨ ꯃꯥꯛꯇꯤ ꯈꯔ ꯂꯥꯏꯅ ꯐꯪꯕ ꯃꯥꯜꯂꯦ
ꯑ ꯃꯥꯔꯛꯁꯦ ꯏꯕꯨ ꯏꯔꯝꯃꯗꯤ ꯄꯤꯌꯦꯕꯀꯣ ꯑꯗꯨꯒꯅꯦ ꯄꯥꯁ ꯇꯧꯕꯒꯤꯗꯤ ꯄꯤꯕ ꯑꯗꯨꯒ ꯗꯤꯁꯇꯤꯡꯁꯟꯒꯨꯝꯕ ꯌꯧꯕꯗꯤ ꯉꯝꯗꯕ
ꯅꯣꯏꯒꯤ ꯕꯦꯁꯇ ꯈ꯭ꯋꯥꯏꯗꯒꯤ ꯂꯥꯏꯔꯤꯛ ꯍꯩꯕ ꯃꯤꯗꯣ ꯃꯥꯛ ꯄꯤ ꯁꯤ ꯀꯌꯥ ꯆꯠꯀꯦ
ꯕꯦꯁꯇ ꯑꯩꯈꯣꯏꯒꯤ ꯁ꯭ꯋꯥꯇꯟꯇ꯭ꯔꯒꯤꯗꯤ ꯗꯤꯁꯇꯤꯡꯁꯟ ꯆꯠꯇꯦꯕꯀꯣ
ꯎꯝ
ꯖꯤ ꯑꯦꯁ ꯑꯦꯜꯒꯤꯗꯤ ꯃꯣꯏ ꯗꯤꯁꯇꯤꯡꯁꯟ ꯃꯌꯥꯝ ꯆꯠꯂꯦ
ꯁꯅ ꯂꯥꯏꯔꯤꯛ ꯍꯩꯕ ꯃꯌꯥꯝ ꯌꯥꯝ ꯌꯥꯎꯕ
ꯑꯥ ꯌꯥꯎꯋꯦ ꯂꯥꯏꯔꯤꯛ ꯄꯥꯕꯁꯨ ꯐꯖꯅ ꯃꯣꯏꯒꯤꯅꯤ
ꯑꯗꯨꯒ ꯅꯣꯏꯒꯤꯁꯤꯅ ꯀꯩꯒꯤ ꯂꯥꯏꯔꯤꯛ ꯍꯩ ꯂꯥꯏꯔꯤꯛ ꯍꯩꯇꯕ ꯇꯝꯃꯝꯃꯤ ꯀꯃꯥꯏꯅ ꯇꯩꯕ ꯅꯣꯏꯒꯤꯁꯤꯅ
ꯑꯩꯈꯣꯏꯒꯤꯁꯤꯅ ꯑꯣꯖꯥꯅ ꯁꯣꯏꯍꯟꯕ ꯑꯇꯝꯕ ꯉꯥꯛꯇ ꯇꯝꯕ
ꯅꯪꯒꯤ ꯖꯤꯦ ꯑꯦꯁ ꯑꯦꯜꯗ ꯇꯝꯍꯜꯂꯝꯗ꯭ꯔꯤꯁꯤꯅ ꯀꯩꯒꯤ
ꯖꯤ ꯑꯦ ꯁꯦꯜꯗ ꯃꯩꯇꯩ ꯃꯆꯥ ꯇꯝꯗꯕ ꯑꯗꯨꯒꯤ ꯑꯗꯨꯅ ꯃꯩꯇꯩ ꯃꯆꯥ
ꯃꯌꯥꯡ ꯃꯌꯥꯡ ꯅꯨꯄꯤꯈꯩ ꯃꯌꯥꯡ ꯅꯨ ꯍꯥ
ꯃꯩꯇꯩ ꯃꯆꯥ ꯇꯝꯍꯜꯂꯝꯗꯕꯒꯤ ꯑꯗꯨꯝ ꯇꯝꯗꯕ ꯑꯗꯩ ꯑꯦꯖꯦꯟꯗꯨꯁꯨ ꯁ꯭ꯋꯥꯇꯟꯇ꯭ꯔꯒꯤ ꯑꯣꯏꯕ ꯑꯗꯨꯒꯤ
ꯁꯤ ꯑꯦ ꯁꯤ ꯑꯦꯜꯗ ꯑꯦꯖꯦꯟ ꯂꯩꯔꯝꯃꯔꯣꯏ ꯑꯗꯨꯗꯤ
ꯂꯩꯇꯦ
ꯑꯗꯨꯗꯤ ꯃꯣꯏꯒꯤꯅꯦ ꯇꯦꯜꯗꯣ ꯆꯥꯎꯕ ꯍꯦꯟꯕ꯭ꯔꯥ
ꯅꯣꯏ ꯍꯣꯁꯇꯦꯜ ꯍꯥꯏꯁꯦ ꯑꯩꯈꯣꯏꯗ ꯑꯗꯨꯝ ꯂꯩꯃꯤꯟꯅꯩꯅꯦ ꯍꯧꯖꯤꯛ ꯃꯣꯏꯅ ꯂꯩꯕ ꯍꯣꯁꯇꯦꯜꯗꯣ ꯑꯗꯨꯗꯅꯦꯕ ꯑꯩꯈꯣꯏꯅ ꯂꯩꯔꯤꯁꯦ ꯑꯩꯈꯣꯏꯒꯤ ꯍꯣꯁꯇꯦꯜ ꯑꯃꯕꯨꯗꯤ ꯇꯣꯉꯥꯟꯅꯕꯨꯗꯤ ꯂꯩꯌꯦꯕ ꯑꯗꯨꯒ ꯃꯣꯏꯒꯤ ꯖꯦ ꯑꯦꯁ ꯑꯦꯜ ꯍꯣꯁꯇꯦꯜ ꯂꯩꯕꯁꯦ ꯑꯗꯨꯗꯩꯗ ꯂꯩꯌꯦꯅꯦ ꯍꯧꯖꯤꯛ ꯃꯟꯖꯤꯔꯥꯅ ꯆꯥꯎꯅ ꯂꯩꯔꯒ ꯃꯣꯏ ꯍꯣꯁꯇꯦꯜꯗꯨꯗ ꯑꯩꯈꯣꯏ ꯌꯥꯟꯁꯤꯜꯂꯒ ꯑꯩꯈꯣꯏ ꯍꯣꯁꯇꯦꯜꯗꯨꯗ ꯆꯟꯗꯕꯒꯤ ꯃꯣꯏ ꯍꯣꯁꯇꯦꯜꯗꯨꯗ ꯂꯩꯔꯤꯕ꯫
ꯑꯗꯨꯒ ꯅꯣꯏꯒꯤ ꯖꯨꯅꯤꯌꯔ ꯀꯥꯡꯕꯨ ꯃꯩꯇꯩ ꯖꯨꯅꯤꯌꯔ ꯀꯥꯡꯕꯨꯈꯩꯗꯣ꯫ ꯑꯩꯈꯣꯏꯅ ꯂꯩꯕ ꯃꯐꯝꯗꯨꯗ꯫ ꯂꯩꯕ꯭ꯔꯥ ꯅꯠꯇ꯭ꯔꯒ
ꯈꯔ ꯑꯃ ꯃꯣꯏ ꯑꯍꯨꯝ ꯑꯃꯗꯤ ꯂꯩ ꯑꯇꯣꯞꯄꯗꯤ ꯂꯩꯇꯦ ꯑꯇꯣꯞꯄꯗꯤ ꯁ꯭ꯋꯥꯇꯟꯇ꯭ꯔꯗ ꯂꯣꯏ ꯂꯩꯌꯦꯕ꯫ ꯃꯣꯏꯅ ꯑꯩꯈꯣꯏꯅ ꯑꯍꯥꯟꯕꯗ ꯂꯥꯛꯄ ꯀꯥꯟꯗ ꯍꯣꯁꯄꯤꯇꯥꯜꯗ ꯂꯩꯔꯦ꯫ ꯗꯅꯅ ꯍꯣꯁꯄꯤꯇꯥꯜꯒꯤ ꯃꯁꯦꯜꯗ
ꯎꯝ
ꯑꯗꯨꯗꯨꯒ ꯍꯣꯁꯄꯤꯇꯥꯜ ꯍꯣꯁꯇꯦꯜꯗ ꯂꯩꯔꯀꯥꯟꯗ ꯆꯟꯗꯕꯒꯤ ꯑꯗꯨꯒ ꯑꯃꯨꯛ ꯁꯦꯅꯤꯌꯔ ꯂꯩꯔꯝꯕꯈꯩꯗꯨꯅ ꯃꯟꯖꯤꯔꯥꯗ ꯑꯃꯨꯛ ꯂꯩꯔꯝꯕꯗꯨꯅ ꯖꯤꯁ ꯑꯦꯝꯒꯤ ꯍꯣꯁꯇꯦꯜ ꯃꯟꯖꯤꯔꯥꯁꯤꯗ ꯂꯩꯔꯝꯕꯗꯨꯅ ꯁ꯭ꯋꯥꯇꯟꯇ꯭ꯔꯒꯤ ꯃꯁꯦꯜꯗ ꯑꯃꯨꯛ ꯍꯣꯡꯖꯤꯟꯈ꯭ꯔꯦꯗꯅ ꯑꯗꯨꯒ ꯃꯣꯏꯅ ꯁ꯭ꯋꯥꯇꯟꯇ꯭ꯔꯗ ꯍꯣꯡꯖꯤꯟꯈꯤꯕꯒꯤ ꯃꯣꯏꯅ ꯃꯟꯖꯤꯔꯥꯗ ꯂꯩꯔꯝꯝꯕ ꯃꯐꯝꯁꯤꯗ ꯑꯩꯈꯣꯏ ꯕꯦꯠꯁꯤꯅ ꯑꯃꯨꯛ ꯂꯩꯕ ꯑꯗꯨ ꯑꯩꯈꯣꯏ ꯕꯦꯠꯁꯦ ꯍꯣꯡꯗꯣꯛ ꯍꯣꯡꯖꯤꯟ ꯇꯧꯗꯅꯕꯅꯦꯅ ꯑꯁꯣꯝꯒꯤ ꯁꯦꯅꯤꯌꯔ ꯆꯠꯈ꯭ꯔꯀꯥꯟꯗ ꯖꯨꯅꯤꯌꯔ ꯂꯥꯛꯄꯗꯣ ꯑꯁꯣꯝꯗ ꯑꯣꯏꯅ ꯊꯝꯈꯤꯕ ꯑꯗꯨꯒꯤ꯫
ꯅꯣꯏꯅꯁꯨ ꯂꯩꯔꯨꯒꯦꯅ ꯍꯥꯏꯗ꯭ꯔꯕ
ꯑꯥ ꯁꯣꯝꯗꯅ ꯍꯦꯟꯅ ꯅꯨꯡꯉꯥꯏꯔꯕꯗꯣ ꯑꯁꯣꯝꯗꯗꯤ ꯀꯥ ꯑꯃꯗ ꯃꯤ ꯅꯤꯄꯥꯜ ꯅꯤꯄꯥꯜ ꯂꯩꯗꯣꯏꯅꯦꯕ ꯁꯣꯝꯗꯅ ꯀꯥ ꯑꯃꯗ ꯃꯤ ꯃꯔꯤ ꯃꯔꯤ ꯂꯩꯗꯣꯏꯕ
ꯑꯗꯨꯒ ꯅꯣꯏꯅ ꯃꯉꯥ ꯂꯩꯕ
ꯑꯩꯈꯣꯏ ꯃꯉꯥꯗꯣ ꯄꯨꯟꯅ ꯂꯩꯖꯒꯦꯅ ꯐꯃꯨꯡ ꯑꯃ ꯑꯅꯤ ꯄꯝꯕꯗꯣ ꯑꯞ ꯗꯥꯎꯟ ꯑꯣꯏꯕꯗꯣ ꯑꯗꯨ ꯑꯅꯤ ꯃꯉꯥ ꯁꯤꯡꯒꯜ ꯕꯦꯗ ꯑꯃꯒ ꯂꯧꯕ ꯑꯩꯈꯣꯏꯒꯤꯅꯤ
ꯊꯥꯕꯝ ꯆꯟꯕ꯭ꯔꯥ
ꯆꯜꯂꯦ ꯃꯌꯥꯏꯗ ꯂꯝ ꯈꯤꯇꯪ ꯍꯥꯡꯉꯦ ꯑꯇꯩꯗꯤ ꯑꯩꯈꯣꯏꯒꯤ ꯑꯩꯈꯣꯏ ꯃꯉꯥꯒꯤ ꯄꯣꯠ ꯆꯩꯩ ꯃꯌꯥꯝꯅ ꯂꯣꯏ ꯊꯜꯂꯦ
ꯑꯁ ꯅꯣꯏ ꯅꯥꯟꯕꯝꯒ ꯈꯪꯉꯝꯗꯧ ꯃꯟꯗꯦ
ꯌꯥꯝ ꯆꯤꯜꯂꯦ ꯑꯩꯈꯣꯏꯒꯤ ꯄꯣꯠ ꯆꯩꯩ ꯈꯨꯠꯌꯥꯝ ꯑꯃ ꯇꯦꯕꯜꯗꯒꯤ ꯐꯤꯔꯣꯟꯗꯒꯤ ꯇꯔꯪꯗꯩ ꯐꯃꯨꯡ ꯃꯈꯥꯁꯦ ꯇꯔꯪ ꯉꯥꯛꯇꯅꯦ
ꯕꯥꯪ ꯕꯦꯗꯇꯣ ꯂꯧꯕ ꯀꯥꯟꯗꯅꯦ
ꯑꯥ
ꯑꯍꯨꯝ ꯂꯧꯔꯒ꯫
ꯌꯥꯗꯦ ꯂꯧꯒ ꯌꯥꯗꯦ ꯃꯣꯏꯅ ꯁꯤꯡꯒꯜ ꯕꯦꯗꯇ ꯄꯤꯔꯛꯏꯅꯦ ꯑꯩꯈꯣꯏꯅ ꯗꯕꯜ ꯑꯃ ꯂꯧꯒꯦꯅ ꯍꯥꯏꯔꯒ ꯃꯊꯛꯇ ꯄꯣꯠꯊꯥꯡꯒꯠꯅꯕꯅꯤꯅ ꯇꯧꯕꯅꯦꯕ ꯃꯣꯏꯅ ꯂꯧꯒꯦ ꯌꯥꯗꯦ
ꯅꯣꯏꯒꯤ ꯖꯨꯅꯤꯌꯔꯈꯩꯗꯨꯗ ꯅꯨꯡꯉꯥꯏ ꯃꯣꯏꯒꯤ ꯍꯣꯁꯇꯦꯜ ꯂꯣꯏ ꯆꯠꯄ ꯃꯣꯏꯒꯤꯗꯣ ꯃꯤ ꯅꯤꯄꯥꯜ ꯅꯤꯄꯥꯟ ꯂꯩꯕ ꯑꯗꯨꯗꯤ ꯃꯌꯥꯡꯒ ꯄꯨꯟꯅ ꯂꯩꯔꯦ
ꯃꯣꯏ ꯎꯝ ꯍꯣꯏ ꯃꯌꯥꯡꯒ ꯂꯩꯕ ꯑꯗꯩꯗꯤ ꯃꯣꯏ ꯁꯨꯕꯈꯩ ꯃꯣꯏ ꯇꯔꯦꯠ ꯁꯨꯕ ꯃꯤꯗꯨꯅ ꯃꯣꯏ ꯇꯔꯦꯠ ꯂꯩꯔꯦꯗꯅ꯫ ꯑꯃꯇꯪ ꯋꯥꯠꯄꯅꯤꯅ
ꯎꯝ
ꯑꯩꯅ ꯃꯌꯥꯡꯒ ꯂꯩꯔꯦ
ꯅꯪꯅ ꯃꯌꯥꯡ ꯂꯩꯔꯦ
ꯃꯣꯏ ꯑꯇꯩꯅ ꯃꯌꯥꯡꯒ ꯄꯨꯟꯅ ꯂꯩꯔꯦꯗꯅ ꯃꯤ ꯌꯥꯝꯗꯕꯈꯩꯗꯨꯅ ꯑꯗꯨꯗꯨꯒ ꯃꯣꯏ ꯕꯦꯁ ꯑꯃꯗ ꯃꯣꯏ ꯃꯤ ꯇꯔꯦꯠ ꯌꯥꯎꯕꯗꯨꯅ ꯃꯣꯏ ꯃꯤ ꯇꯔꯦꯠ ꯄꯨꯂꯞ ꯀꯥ ꯑꯃꯗ ꯄꯨꯜꯂꯞ ꯂꯩꯃꯤꯟꯅꯕ
ꯀꯥꯗꯤ ꯌꯥꯝ ꯆꯥꯎꯕ
ꯀꯥꯗ ꯌꯥꯝ ꯆꯥꯎꯕꯗꯤ ꯅꯠꯇꯦꯗ
ꯑꯩꯈꯣꯏ ꯌꯨꯝꯒꯤ ꯑꯩꯈꯣꯏ ꯀꯥ ꯑꯗꯨꯃꯥꯏꯅ ꯆꯥꯎꯕ
ꯑꯩꯈꯣꯏ ꯀꯥ ꯍꯥꯏꯁꯦ ꯈꯪꯗ꯭ꯔꯦꯗ ꯀꯃꯥꯏꯅ ꯆꯥꯎ ꯀꯃꯥꯏꯅ ꯍꯥꯏꯗꯣꯏꯅꯣ ꯑꯣꯟꯗ꯭ꯔꯗꯤ ꯐꯖꯅ ꯑꯣꯟꯈ꯭ꯔꯗꯤ ꯈꯪꯗꯦ ꯀꯃꯥꯏꯅ ꯆꯥꯎ ꯍꯥꯏꯗꯣꯏꯅꯣ ꯌꯥꯝ ꯆꯥꯎꯕꯗ ꯄꯤ꯭ꯔꯨꯀꯥꯞ ꯄꯤꯛꯑꯦ ꯃꯣꯏꯒꯤꯅ ꯑꯃꯨꯛ ꯃꯣꯏꯗꯤ ꯇꯣꯏꯂꯦꯠ ꯀꯩ ꯀꯥꯗꯣ ꯑꯦꯇꯦꯁ ꯇꯧꯋꯦꯕ ꯀꯥ ꯈꯨꯗꯤꯡꯒꯤ ꯎꯝ ꯑꯅꯤ ꯑꯅꯤ ꯂꯩꯌꯦꯕ ꯇꯣꯏꯂꯦꯠ ꯑꯅꯤꯅꯤ ꯕꯥꯠ ꯔꯨꯝꯒ ꯄꯨꯟꯕꯤꯗꯣ
ꯑꯦ ꯑꯗꯨꯗꯤ ꯃꯣꯏ ꯅꯨꯡꯉꯥꯏꯅ
ꯑꯥꯎ ꯅꯨꯡꯉꯥꯏ ꯑꯗꯨꯒ ꯃꯣꯏ ꯁꯣꯝꯒꯤꯗꯤ ꯑꯦꯝ ꯁꯤ ꯕꯤ ꯄꯥꯟꯗꯦꯕ ꯏꯟꯗꯛꯁꯟ ꯁꯤꯖꯤꯟꯅꯕ ꯌꯥꯌꯦꯕ
ꯃꯣꯏ ꯅꯨꯡꯉꯥꯏꯁꯦ ꯑꯗꯣ ꯍꯌꯦꯡ ꯄꯩꯈꯥ ꯂꯣꯏꯔꯀꯥꯟꯗ ꯄ꯭ꯔꯦꯛꯇꯤꯀꯦꯜ ꯇꯧꯕꯒꯤ ꯂꯩꯕꯗꯣ ꯄꯔꯦꯛꯇꯤꯀꯦꯜ ꯍꯥꯏꯔꯛꯑꯦ ꯑꯗꯨꯗꯨꯗ ꯃꯣꯏꯒꯤ ꯃꯐꯝꯗꯨꯗ ꯍꯣꯡꯉꯣ ꯍꯥꯏꯔꯛꯈꯤꯗ꯭ꯔꯥ
ꯍꯥꯏꯔꯛꯑꯔꯣꯏ ꯑꯩꯈꯣꯏꯗꯤ ꯂꯣꯏꯗ꯭ꯔꯤꯐꯧ ꯆꯠꯇ꯭ꯔꯤꯐꯧ ꯁꯤꯗ ꯑꯗꯨꯝ ꯂꯩꯔꯗꯕꯅꯤ
ꯑꯣ
ꯃꯣꯏꯁꯣꯝꯒꯤꯗꯣ ꯕꯤꯜꯗꯤꯡꯗꯣ ꯑꯄꯤꯛꯄ ꯑꯣꯏꯕꯒꯤ ꯁꯥꯗꯤ ꯌꯥꯝ ꯁꯥꯏ
ꯅꯣꯏ ꯑꯗꯗꯨꯅ ꯈꯔ ꯐꯕ
ꯑꯩꯈꯣꯏ ꯁꯤꯗꯅ ꯕꯤꯜꯗꯤꯡ ꯑꯆꯧꯕ ꯑꯣꯏꯔꯒ ꯑꯩꯈꯣꯏꯅ ꯐꯥꯁ ꯐ꯭ꯂꯣꯔꯗ ꯂꯩꯕꯒꯤ ꯈꯔ ꯐꯩ
ꯅꯣꯏ ꯐꯂꯣꯔ ꯀꯌꯥ ꯂꯩꯒꯦ ꯂꯤꯞ ꯄꯥꯟꯕꯔꯣ
ꯄꯥꯜꯂꯦ ꯐꯣꯔꯠ ꯐꯂꯣꯔꯐꯧ ꯂꯩꯥꯌꯦ ꯂꯤꯞ ꯑꯩꯈꯣꯏꯗꯤ ꯐꯥꯁ ꯔꯣꯅꯤꯅ ꯂꯤꯞ ꯀꯥꯗꯦ
ꯅꯣꯏ ꯂꯤꯞ ꯀꯗꯣ ꯆꯞꯄꯝ ꯗꯧ ꯃꯥꯜꯂꯦ
ꯐꯥꯁ ꯐꯣꯔꯒꯤ ꯂꯤꯞꯇꯣ ꯌꯥꯗꯦ ꯌꯥꯗꯕ ꯌꯥꯝ ꯌꯥꯎꯋꯦ ꯑꯩꯈꯣꯏ ꯂꯤꯞ ꯇꯣꯡꯂꯤꯉꯥꯏꯗ ꯃꯊꯟꯗꯒ ꯃꯩ ꯃꯨꯠꯈꯤꯕꯒꯤ ꯕꯪꯕꯪꯒ ꯇꯥꯔꯛꯄꯤꯗꯣ ꯑꯗꯨꯃꯥꯏꯅ ꯇꯧꯕꯒ ꯌꯥꯎꯋ
ꯑꯍꯣꯏ ꯑꯩ ꯊꯝꯃꯦꯀꯣ
ꯍꯣꯏ